ꯍꯜꯂꯣ
ꯇꯥꯔꯕꯣ
ꯇꯥꯔꯦ ꯇꯥꯔꯦ ꯇꯥꯏꯌꯦ
ꯀꯩꯗꯧꯔꯝꯃꯤꯅꯣ ꯀꯩꯗꯧꯔꯝꯃꯤꯅꯣ
ꯑꯩ ꯁꯨꯝ ꯋꯥꯛꯀꯤꯡ ꯆꯠꯂꯝꯃꯤꯅꯦ
ꯎꯝ ꯆꯥꯛ ꯆꯥꯔꯕꯣ
ꯆꯥꯛ ꯇꯣꯛꯄꯗꯤ ꯀꯨꯏꯔꯦꯗ ꯆꯔꯥꯕꯨ ꯋꯥꯟꯕ ꯌꯥꯔꯛꯑꯅꯤ
ꯀꯩ ꯍꯦꯟꯖꯥꯡ
ꯈꯣꯡꯗ꯭ꯔꯨꯝ ꯊꯣꯡꯉꯦ ꯅꯣꯏꯗꯤ ꯆꯥꯔꯕꯣ
ꯎꯝ ꯑꯩꯈꯣꯏꯁꯨ ꯈꯣꯡꯗ꯭ꯔꯨꯝ ꯊꯣꯡꯉꯦ
ꯗ꯭ꯔꯣ ꯆꯠꯂꯦꯅꯦ ꯑꯗꯨꯗꯤ
ꯗ꯭ꯔꯣ ꯆꯠꯂꯦ
ꯗ꯭ꯔꯣꯆꯂꯦ ꯅꯪ ꯅꯍꯥꯟ ꯕꯣꯜ ꯌꯦꯡꯕ꯭ꯔꯣ
ꯑꯧ ꯌꯦꯡꯉꯦ ꯑꯔꯖꯦꯟ ꯀꯩ ꯑꯔꯖꯦꯟꯇꯤꯅꯥꯒꯤꯗꯣ
ꯑꯥ ꯃꯣꯏ ꯕꯣꯜ ꯍꯟꯅꯤꯒ ꯍꯥꯏꯕ꯭ꯔꯣ
ꯑꯗꯨ ꯇꯥꯗꯤꯌꯦ ꯍꯥꯏꯅꯕ꯭ꯔꯣ
ꯈꯪꯗꯦꯗ ꯑꯩꯁꯨ
ꯕꯣꯜ ꯍꯟꯅꯤ ꯍꯥꯏꯕ꯭ꯔꯕ
ꯈꯪꯗꯦ ꯑꯩꯁꯨ ꯀꯔꯞꯁꯟ ꯇꯧꯏꯒ ꯇꯧꯗꯦꯒ
ꯑꯗꯨ ꯇꯧ ꯑꯗꯨ ꯍꯥꯏꯌꯦ ꯀꯔꯞꯁꯟ ꯇꯧꯏ ꯇꯧꯏ ꯇꯧꯗꯦ ꯑꯗꯨ ꯑꯗꯨ ꯀꯔꯞꯁꯟ ꯇꯧ ꯑꯦꯐ ꯑꯥꯏ ꯑꯥꯔ ꯄꯥꯟꯈꯕ
ꯑꯦꯟꯥꯏ ꯑꯥꯏ ꯑꯦꯟ ꯑꯥꯏ ꯑꯦꯅ ꯏꯟꯚꯦꯁꯇꯤꯒꯦꯁꯟ ꯇꯧꯈ꯭ꯔꯦꯕꯀꯣ ꯃꯣꯏ ꯅ꯭ꯌꯨꯁꯇ ꯊꯥꯒꯠꯂꯛꯄꯗꯣ ꯑꯗ ꯀꯩꯅꯣ ꯇꯧꯋꯦꯌꯦ ꯍꯧꯖꯤꯛꯀꯤ ꯑꯥꯔꯖꯦꯟꯇꯤꯅꯥꯒꯤ ꯀꯩꯅꯣꯁꯦ ꯃꯣꯏꯒꯤ ꯑꯦꯀꯥꯎꯟ ꯀꯩꯀꯩ ꯆꯦꯛ ꯇꯧꯗꯣꯏꯅꯤꯅ ꯇꯧꯕꯩ ꯁꯤꯗ ꯐꯤꯐꯥꯒꯤꯗ ꯃꯤꯂꯤꯌꯟ ꯀꯌꯤꯅꯣꯝ ꯍꯥꯏ ꯑꯗꯨ ꯊꯥꯔꯝꯕꯒꯤ ꯌꯥꯎꯏ ꯈꯣꯠꯂꯤ ꯀꯔꯞꯁꯟ ꯇꯧꯋꯤ ꯀꯥꯏꯅꯁꯨ ꯌꯥꯝ ꯊꯥꯒꯠꯅꯔꯛꯑꯦ
ꯎꯝ
ꯑꯗꯨ ꯀꯃꯥꯏꯅ ꯇꯧꯕꯅꯣ ꯈꯪꯗꯦ
ꯈꯪꯗꯦ ꯐꯤꯐꯥꯐꯧꯗ ꯀꯔꯞꯁꯟ ꯇꯧꯗꯕꯁꯦ ꯂꯩꯇ꯭ꯔꯦꯀꯣ
ꯁ꯭ꯀꯨꯜ ꯇꯝꯃꯦ ꯀꯔꯞꯁꯟ ꯊꯕꯛ ꯆꯪꯉꯦ ꯀꯔꯞꯁꯟ ꯕꯣꯜ ꯁꯥꯟꯅꯔꯦ ꯀꯔꯞꯁꯟ ꯅꯨꯡꯁꯤꯅꯔꯦ ꯀꯔꯞꯁꯟ ꯀꯔꯞꯁꯟ ꯂꯩꯇꯕ
ꯀꯔꯞꯁꯟ ꯂꯩꯇ ꯃꯐꯝ ꯂꯩꯇꯦ
ꯎꯝ
ꯑꯗꯣ ꯑꯩ ꯍꯥꯏꯗꯤ ꯀꯔꯞꯁꯟ ꯇꯧꯔ ꯃꯤꯆꯪ ꯆꯪꯉꯦ ꯍꯥꯏꯗ꯭ꯔꯥ ꯔꯤꯐ꯭ꯔꯤꯅ
ꯆꯪꯕꯗꯣ
ꯎꯕꯗꯣ
ꯍꯥꯏꯗꯤ ꯃꯤꯁꯦ ꯁꯥꯟꯅꯔꯛꯏꯅꯦ ꯕꯣꯜꯗꯣ ꯁꯥꯟꯅꯔꯛꯏꯅꯦ ꯑꯗꯨꯗ ꯀꯃꯥꯏꯅ ꯃꯤꯆꯪ ꯆꯪꯕ ꯑꯣꯏꯗꯣꯏꯅꯣ ꯃꯤꯆꯪ ꯆꯪꯏ ꯃꯤꯆꯪ ꯆꯪꯏ ꯍꯥꯏꯁꯦ ꯀꯃꯥꯏꯅ ꯍꯣꯏ ꯈꯤꯇꯪ ꯌꯦꯡꯉꯦ ꯈꯣꯠ ꯌꯦꯡꯉꯦ ꯈꯣꯠꯂꯦ ꯍꯦꯛꯇ ꯒꯣꯜ ꯆꯟ ꯕꯗꯨꯕꯨ ꯂꯧꯗꯦ ꯍꯥꯏꯕ ꯌꯥꯕ ꯅꯠꯇꯦꯕ
ꯎꯝ
ꯗꯨ ꯀꯃꯥꯏꯅꯅꯣꯕ ꯃꯣꯏꯁ ꯃꯤꯅ ꯆꯪꯁꯤꯜꯂꯒ ꯃꯣꯏꯅ ꯐꯥꯖꯤꯟ ꯄꯨꯁꯤꯟꯗꯅ ꯇꯧꯔꯒ ꯒꯣꯜꯗꯨ ꯆꯟꯂꯨꯕ ꯅꯠꯇꯦ ꯍꯥꯏꯕ
ꯑꯗꯩ ꯃꯣꯏꯅ ꯄꯜꯂꯦꯒ ꯈꯣꯡ ꯀꯩꯅꯣ ꯇꯧꯔꯦꯒ ꯐꯥꯎꯟꯅꯤꯒ ꯑꯗꯨ ꯍꯥꯏ ꯍꯥꯏꯗꯤ ꯃꯣꯏꯅꯁꯨ ꯃꯣꯏ ꯃꯣꯏꯅꯁꯨ ꯄꯥꯔꯇꯤ ꯑꯅꯤꯃꯛꯅꯤ ꯐꯥꯎꯟ ꯇꯧꯅꯩ ꯉꯥꯛꯇ ꯈꯛꯇꯅꯤꯀꯣ ꯐꯣꯟ ꯇꯧꯅ ꯃꯌꯥꯝꯗꯣ ꯑꯗꯨꯝ ꯈꯔ ꯎꯁꯟꯅꯗ ꯈꯔ ꯎꯁꯟꯅꯗ ꯃꯣꯏꯅ ꯇꯧꯕꯗꯁꯨ ꯄꯤꯗꯕ ꯌꯥꯎꯋꯤ ꯅꯠꯇ꯭ꯔꯥ ꯑꯩꯗꯤꯅꯦ ꯑꯗꯨ ꯅꯨꯃꯤꯠꯇꯣ ꯅꯣꯛꯄꯗ ꯏꯕꯦꯝꯃ ꯍꯥꯏ
ꯀꯩꯒꯤ
ꯕꯣꯜꯗꯣ ꯏꯇꯣꯝ ꯌꯦꯡꯉꯦꯕ ꯑꯩꯗꯤ ꯑꯗꯨꯒꯅꯦ ꯍꯥꯏꯕ ꯅꯪ ꯎ ꯃꯃꯥꯏꯗꯣ ꯈꯨꯨꯕꯥꯛꯅ ꯊꯥꯖꯟꯕ ꯌꯥꯎꯕꯗꯣ ꯎꯗ꯭ꯔꯣ ꯅꯪ ꯃꯃꯥꯏ ꯊꯥꯏ ꯑꯩꯗꯤ ꯀꯔꯤꯅꯣ ꯕꯣꯜ ꯉꯁꯤꯁꯦ ꯃꯑꯣꯡ ꯑꯃꯅꯤꯀꯣ ꯈꯜꯂꯦ ꯑꯗꯒꯤ ꯎꯝ ꯔꯦꯐ꯭ꯔꯤꯒꯗꯣ ꯑꯗꯩ ꯔꯦꯐꯔꯤꯒꯗꯣ ꯃꯣꯏꯒꯤ ꯀꯣꯆꯇꯒ ꯔꯦꯠ ꯌꯦꯂꯣꯀ꯭ꯔꯥꯗ ꯁꯠꯆꯟꯕꯗꯣ
ꯑꯥꯎ ꯁꯠꯄꯅꯤ ꯌꯣꯂꯣ ꯀ꯭ꯔꯥꯗ
ꯍꯥꯏꯗꯤ ꯃꯈꯟ ꯃꯈꯟ ꯅꯍꯥꯟꯈꯩꯅꯦ ꯑꯗꯨꯝ ꯀꯩꯅꯣ ꯇꯧꯋꯦ ꯍꯥꯏꯔꯁꯨ ꯃꯣꯏ ꯃꯁꯦꯟ ꯇꯧꯔꯁꯨ ꯑꯩ ꯅꯍꯥꯟꯒꯤꯗꯨꯁꯨ ꯍꯦꯛꯇ ꯐꯨꯅꯒꯦꯒ ꯇꯧꯔꯒ ꯑꯃꯅ ꯑꯃ ꯑꯃ ꯃꯊꯣꯡ ꯃꯔꯤ ꯈꯪꯅꯗꯕꯗꯣ ꯑꯩꯗꯤꯅꯦ ꯃꯃꯥꯏꯗ ꯊꯥꯕꯗꯣ ꯈꯪꯗꯦꯕ ꯃꯥꯏꯗ ꯊꯥꯕ ꯃꯇꯥꯡꯗꯣ ꯑꯩ ꯏꯇꯣꯝꯇ ꯅꯣꯛꯑꯦ ꯍꯥꯏꯕ
ꯔꯦꯐ꯭ꯔꯤꯅ ꯃꯤꯆꯪ ꯆꯪꯉꯤ ꯍꯥꯏ ꯔꯦꯐ꯭ꯔꯤꯅ ꯀꯩ ꯃꯤꯆꯪꯅꯣꯕ
ꯑꯗꯒꯤ ꯅꯨꯡꯉꯥꯏꯇꯦ ꯏꯕꯦꯝꯃ ꯔꯦꯐ꯭ꯔꯤꯗꯣ ꯁꯛꯄꯨꯗꯤ ꯀꯥꯛꯄ ꯃꯥꯜꯂꯤꯀꯣ ꯁꯛ ꯀꯥꯛꯄ ꯍꯥꯏ ꯃꯥꯏꯗꯣ ꯌꯥꯝ ꯐꯤꯡꯒꯟꯕ ꯃꯤ ꯑꯣꯏꯕ ꯑꯣꯏꯗꯣꯏꯅꯦꯕ ꯍꯥꯏꯗꯤ ꯑꯃꯗ ꯑꯃꯗ ꯇꯧꯗ꯭ꯔꯥ ꯐꯤꯡꯕꯒꯤ ꯑꯗꯨꯒ ꯃꯥꯗꯣ ꯕꯦꯟ ꯇꯧꯒ꯭ꯔꯦ
ꯑꯣ ꯃꯥꯁꯦ
ꯑꯥ
ꯀꯩꯒꯤꯅꯣ ꯀꯩꯒꯤꯅꯣ
ꯈꯪꯗꯦ ꯐꯣꯜ ꯃꯤꯆꯪ ꯈꯪꯗꯦꯗ ꯃꯤꯆꯪ ꯆꯪꯉꯦꯒ ꯆꯪꯗꯦꯒ ꯌꯦꯡꯁꯤꯟꯗꯕ ꯃꯌꯥꯝꯁꯤꯅ ꯑꯁ ꯑꯗꯨ ꯅꯨꯃꯤꯠꯇꯣ ꯅꯪ ꯄꯥꯈꯠꯇ꯭ꯔꯣ ꯑꯩꯗꯤꯅꯦ ꯈꯪꯉꯔꯕ꯭ꯔꯥ ꯕꯣꯜꯁꯦ ꯌꯦꯡꯉꯝꯃꯦ ꯀꯃꯥꯏ ꯇꯧꯕ
ꯎꯗ꯭ꯔꯕꯅꯤ
ꯑꯩꯁꯨꯅꯦ ꯈꯪꯕ ꯌꯦꯡꯉꯝꯃꯦ ꯑꯗꯨꯒꯅꯦ ꯑꯍꯥꯟꯕꯗ ꯃꯣꯏꯗ ꯂꯥꯏꯅ ꯂꯥꯏꯊꯣꯛꯅ ꯁꯥꯟꯅꯕ ꯃꯥꯜꯂꯦꯕ ꯑꯍꯥꯟꯕꯗ ꯗꯛꯁ ꯀꯥꯎꯕꯗꯣ ꯑꯣꯟꯅ ꯇꯧꯅ ꯆꯪꯗ꯭ꯔꯥ ꯒꯣꯜ ꯀꯅꯥꯝꯀ ꯆꯟꯅꯗ꯭ꯔꯤꯉꯩꯗꯣ ꯑꯗ ꯑꯁ ꯃꯣꯏꯁꯤ ꯏꯖꯤꯞꯅꯦꯒ ꯏꯖꯤꯞꯇ ꯈꯟꯅꯦ ꯃꯣꯏꯗꯤ ꯀꯩꯁꯨ ꯌꯥꯝ ꯀꯟꯅ ꯀꯩꯅꯣ ꯃꯃꯤꯡ ꯆꯠ ꯂꯥꯏ ꯑꯩꯈꯣꯏ ꯁꯥꯟꯅꯩ ꯃꯥꯜꯂꯦ ꯈꯜꯂꯦ ꯑꯗꯩꯗꯤ ꯏꯆꯤꯞꯅ ꯑꯃꯇꯛ ꯆꯟꯁꯤꯟꯈꯤꯗꯩ ꯃꯣꯏꯗꯣ ꯑꯁ ꯑꯗꯨꯐꯥꯎ ꯈꯔ ꯂꯥꯏꯔꯝꯕ ꯃꯥꯜꯂꯦ ꯑꯗꯩꯅꯤ ꯃꯤꯅꯤꯠ ꯀꯨꯟꯊ꯭ꯔꯥꯃꯨꯛꯀ ꯆꯠꯂꯛꯄꯗ ꯃꯣꯏꯁꯦ ꯄꯥꯈꯠꯂꯒ ꯇꯦꯟꯁꯟꯅ ꯁꯥꯟꯅꯕ ꯈꯪꯗꯕꯗ
ꯊꯜꯂꯛꯄꯗꯣ ꯎꯝ
ꯎꯝ ꯑꯗ ꯃꯥꯜꯂꯦ ꯑꯗꯩꯗꯤ ꯑꯁ ꯆꯠꯂꯛꯈꯤꯅꯤꯗ ꯈꯜꯂꯝꯃꯦꯕꯀꯣ ꯑꯗꯒꯤ ꯀꯩꯅꯣꯅ ꯒꯣꯜ ꯑꯅꯤ ꯒꯣꯜ ꯑꯅꯤ ꯆꯟꯁꯤꯟꯈꯤꯕꯗꯣ ꯑꯗꯩ ꯑꯣ ꯕꯤꯠꯁꯦ ꯇꯦꯛꯄ ꯍꯧꯔꯦꯀꯣ ꯑꯩꯁꯦ ꯕꯤꯠꯁꯦ ꯇꯦꯛꯈ꯭ꯔꯦ ꯑꯗꯩꯗꯤ ꯑꯁ ꯌꯦꯡꯈꯤꯗ꯭ꯔꯅꯤ ꯁꯤꯕꯨ ꯈꯜꯂꯝꯃꯦ ꯑꯗꯩꯅꯦ ꯈꯪꯉꯕ꯭ꯔꯥ ꯃꯤꯅꯤꯠꯁꯦ ꯁꯚꯦꯟꯇꯤ ꯃꯤꯅꯤꯠ ꯆꯠꯁꯤꯜꯂꯛꯑꯦꯗꯅ ꯑꯗꯩ ꯑꯣ ꯑꯣꯏꯔꯔꯣꯏ ꯑꯩ ꯇꯨꯝꯃꯒꯦ ꯀꯥꯟꯅꯗꯦ ꯑꯗꯩ ꯑꯃꯨꯛꯁꯨ ꯈꯜꯂꯛꯏꯁꯦ ꯑꯁ ꯕꯣꯜꯁꯦ ꯑꯩꯅ ꯌꯦꯡꯗ꯭ꯔꯗꯤ ꯌꯦꯍꯦ ꯇꯥꯒꯟꯕꯅꯦ ꯁꯤ ꯌꯦꯡꯉꯔꯣꯏꯒꯦꯗꯅꯦ ꯉꯥꯏꯍꯥꯛꯃꯨꯛ ꯌꯦꯡꯗꯕꯤꯗ ꯇꯣꯛꯑꯅꯦ ꯑꯗꯩ ꯐꯦꯁꯕꯨꯛ ꯆꯪꯉꯣꯏ ꯆꯪꯉ ꯑꯥꯔ ꯀꯦ ꯏꯆꯟꯊꯣꯏꯕꯤꯗꯣ ꯏꯖꯤꯞꯇ ꯁꯞꯄꯣꯔꯠ ꯇꯧꯔꯦ ꯇꯧꯔꯝꯕꯗꯣ ꯃꯥꯏꯗꯣ ꯒꯣꯜ ꯆꯜ ꯂꯣꯏꯔꯀꯥꯟꯗꯅꯦ ꯃꯥꯏꯁꯨ ꯇꯧꯒꯦꯅ ꯇꯧ ꯑꯣꯏꯔꯝꯅꯤ ꯃꯥꯅ ꯍꯦꯛ ꯁꯞꯄꯣꯔꯠ ꯇꯧꯕꯁꯦ ꯕꯣꯜ
ꯃꯤꯁꯤꯡꯁꯦ ꯀꯅꯥꯝꯇ ꯊꯥꯖꯗꯕꯗꯣ
ꯎꯝ ꯑꯗꯩ ꯃꯥꯁꯦ ꯕꯣꯜ ꯃꯥꯅ ꯍꯦꯛ ꯁꯞꯄꯣꯔꯠ ꯇꯧꯕꯁꯦ ꯕꯣꯜ ꯄꯣꯏꯌꯦꯌꯦ ꯑꯗꯨꯒ ꯕꯣꯜ ꯂꯣꯏꯔꯝꯗꯥꯏꯗꯅꯦꯕ ꯏꯖꯤꯞꯅ ꯒꯣꯜ ꯑꯅꯤ ꯆꯟꯒ꯭ꯔ ꯃꯇꯨꯡꯗꯅꯤꯀꯣ ꯏꯖꯤꯞꯇ ꯂꯩꯔꯤ ꯑꯗꯨꯅ ꯃꯥꯗꯤ ꯇꯧꯔ ꯃꯥ ꯆꯠꯂꯁ꯭ꯔꯦꯗꯤꯅ ꯃꯥꯜꯂꯦꯕ ꯂꯩ ꯏꯔꯦꯅꯀꯣ ꯍꯥꯏꯔꯝꯃꯦꯕꯀꯣ ꯑꯗ ꯍꯁ ꯑꯥ ꯏꯆꯟ ꯇꯣꯝꯕꯤꯅ ꯁꯞꯄꯣꯔꯠ ꯇꯧꯔꯗꯤ ꯍꯦꯛꯇ ꯀꯨꯞꯄꯣꯛꯣꯏ ꯍꯥꯏꯕꯅꯤ ꯃꯁꯤ ꯄꯣꯔꯗꯤ ꯐꯅꯤꯗ ꯈꯜꯂꯝꯃꯦꯅꯦ ꯑꯗꯩꯁꯦ ꯇꯨꯝꯃꯒꯦ ꯇꯧꯔ ꯑꯁ ꯃꯄꯨꯡ ꯐꯥꯅꯗꯤ ꯌꯦꯡꯅꯤꯡꯈ꯭ꯔꯦꯗ ꯈꯜꯂꯦꯀꯣ ꯑꯗꯩꯗꯤ ꯃꯤꯅꯤꯠ ꯂꯣꯝꯗꯥꯏ ꯑꯃ ꯆꯠꯂꯛꯄ ꯀꯛꯄꯗꯣ ꯑꯗ ꯈꯔꯗꯤ ꯐꯔꯦꯕ ꯑꯗꯨꯑꯣꯏꯁꯨ ꯑꯃꯨꯛ ꯊꯥꯖꯗ꯭ꯔꯦꯕ ꯑꯁ
ꯑꯃꯗꯨꯗꯤ ꯍꯟꯗꯣꯛꯄ ꯉꯝꯃꯔꯣꯏ ꯀꯥꯏꯗꯅ ꯁꯨꯝ ꯈꯟꯕꯗꯣ
ꯎꯝ ꯑꯃꯁꯤꯗꯤ ꯆꯥꯟꯈ꯭ꯔꯦ ꯑꯃꯁꯤꯗꯤ ꯍꯟꯗꯣꯛ ꯑꯁ ꯊꯥꯖꯗ꯭ꯔꯦꯅ ꯃꯤꯅꯤꯠꯇꯨꯁꯨ ꯌꯥꯝꯁꯤꯜꯂꯛꯇ꯭ꯔꯕꯅꯤꯀꯣ ꯑꯗꯩꯗꯤ ꯗ꯭ꯔꯣ ꯆꯜꯂꯛꯄꯗꯣ ꯑꯗꯩꯗꯤꯕꯦꯝꯃ ꯋꯥꯈꯜꯁꯤꯂꯣ ꯑꯗꯩꯅꯦ ꯀꯩꯅꯣꯁꯦ ꯆꯪꯉꯨꯔꯦ ꯏꯁꯇꯦ ꯋꯥꯆꯞꯁꯦ ꯆꯪꯉꯨꯕꯁꯤꯗꯅꯅꯦ
ꯃꯤꯁꯤꯡꯁꯦ ꯎꯁꯤꯔꯛꯇ꯭ꯔꯦ ꯈꯣꯏꯗꯧ ꯁꯥꯎꯅꯤꯡꯉꯦ ꯑ ꯃꯨꯠꯂꯝꯗꯥꯏ ꯊꯥꯎꯃꯩ ꯉꯥꯜꯍꯧꯔꯣ ꯉꯥꯜ ꯊꯧꯔꯣꯒꯗ ꯌꯥꯝ ꯀꯔꯦꯝꯅꯕꯗꯣ ꯑꯗꯩ ꯆꯥꯛ ꯑꯝꯇ ꯁꯤꯜꯂꯒ ꯀꯩꯅꯣ ꯇꯧꯒꯦ ꯑꯗꯒꯤ ꯀꯔꯤ ꯀꯔꯤ
ꯀꯔꯤ ꯕꯁ ꯑꯝꯇ ꯀꯩꯅꯣ ꯇꯧꯔꯝꯃꯔꯣꯏꯅꯦ ꯑꯗꯨꯗ ꯈꯪꯗꯩ ꯈꯪꯗꯩ ꯏꯁꯇꯦꯠ ꯑꯁꯤꯗꯀꯣ ꯌꯥꯝ ꯇꯧꯅꯔꯛꯑꯦꯅꯦ
ꯊꯥꯔꯦꯅꯦꯍꯦ ꯑꯗꯩ ꯉꯥꯏꯍꯥꯛ ꯂꯩꯕꯗꯩꯗꯤꯅꯦ ꯈꯪꯉꯕ꯭ꯔꯥ ꯑꯗꯩ ꯄꯦꯟꯅ ꯑꯝꯇ ꯅꯣꯛꯀꯤ ꯍꯥ ꯍꯥ ꯍꯥ ꯀꯥꯏꯅꯒ ꯊꯥꯒꯠꯅꯔꯤꯛꯏ ꯈꯪꯕ꯭ꯔꯥ ꯑꯗꯩꯗꯤ ꯉꯥꯏꯍꯥꯛ ꯂꯩ ꯃ ꯃꯇꯝꯗ ꯆꯠꯂꯛꯈꯤꯕꯗꯣ ꯑꯗꯩꯗꯤ ꯀꯨꯝꯈ꯭ꯔꯦꯅ
ꯎꯝ ꯇꯤꯕꯤ ꯂꯩꯒꯗ ꯃꯌꯦꯛ ꯍꯧꯔꯛꯄꯅꯦꯕ ꯏꯖꯤꯞ ꯆꯥꯖꯤ ꯐꯤꯅ ꯇꯨ ꯇ ꯍꯏꯒ ꯑꯗꯥ ꯇ ꯑꯣꯏꯏꯒ ꯑꯁꯥ ꯎꯖꯕꯅꯤ ꯀꯩꯅꯣꯅꯦ ꯎꯕꯕꯨꯗ ꯃꯤꯅꯤ ꯀꯌꯥꯗꯅꯤꯅꯦ ꯆꯇꯥ
ꯑꯗꯨꯅ ꯑꯩꯁꯦ ꯑꯅꯤꯗꯨꯕꯨ ꯍꯟꯗꯣꯛꯄꯗꯣ ꯐꯔꯦ ꯄꯦꯅꯥꯜꯇꯤ ꯀꯥꯎꯅꯕꯗ ꯆꯟ ꯍꯣꯏ ꯆꯟ ꯑꯗ ꯗ꯭ꯔꯣ ꯑꯣꯏꯅꯈꯤꯕꯗꯨꯅ ꯐ ꯑꯗ ꯀꯩꯅꯣ ꯇꯧꯅꯒꯤ ꯑꯔꯧꯕ ꯑꯃ ꯂꯧꯈ꯭ꯔꯦ ꯐꯔꯦꯅꯀꯣ
ꯄꯦꯅꯥꯟꯇꯤꯅꯤ ꯑꯗꯨꯅꯦꯅ ꯕꯣꯠꯇꯁꯨ
ꯍꯥꯏꯅꯩꯗꯨꯗꯤ ꯃꯦꯁꯤꯗꯨꯗꯤ ꯃꯤꯁ ꯄꯦꯅꯥꯜꯇꯤ ꯇꯧꯔꯅꯤ ꯐꯦꯅ ꯍꯥꯏꯗꯨꯗꯤ ꯐꯦꯅ ꯒꯣꯜ ꯆꯟꯕ ꯉꯝꯗꯕꯒꯤ
ꯎꯝ ꯍꯥꯏꯔꯅꯤ ꯆꯜꯂꯕ ꯅꯠꯇ꯭ꯔ ꯆꯠꯂꯗꯕꯐꯥꯎꯗ ꯑꯗꯨꯝ ꯉꯥꯡꯉꯦꯕ
ꯑꯗꯣ ꯐꯥꯏꯅꯦꯜꯗꯤ ꯀꯩꯅꯣ ꯇꯧꯁꯦ ꯂꯝꯗꯣꯡ ꯆꯠꯂꯦ ꯌꯦꯡꯉꯨꯁꯦ ꯑꯩꯈꯣꯏ ꯂꯝꯕꯥ ꯀꯥꯞ ꯇ꯭ꯔꯤꯁꯨ
ꯑꯩꯈꯣꯏ ꯌꯥꯝꯝꯇꯥꯎ ꯀꯥꯞꯄꯣꯏ ꯍꯥꯏꯕ
ꯈꯪꯗꯦꯗꯣ ꯑꯩꯗꯤ ꯅꯍꯥꯟ ꯑꯩꯗꯤ ꯅꯍꯥꯟ ꯀꯥꯞꯄꯣ ꯍꯥꯏꯕꯅꯦ ꯃꯣꯏ ꯑꯗꯨꯒ ꯅꯍꯥꯟꯅꯦ
ꯀꯩꯝ ꯇꯧꯌꯨ ꯍꯥꯏꯕ ꯍꯕ꯭ꯔꯥ ꯑꯩꯅ ꯍꯥꯏꯕ ꯎꯝ
ꯃꯣꯏ ꯈꯔꯅꯅꯦ ꯑꯩ ꯅꯍꯥꯟꯅꯦ ꯑꯩꯅ ꯅꯗꯤ ꯑꯩꯈꯣꯏ ꯀꯩꯅꯣꯗꯣꯏꯔꯤꯉꯩꯗꯁꯨ ꯍꯥꯏꯕ ꯗꯥꯛꯇꯅ ꯕꯣꯜ ꯀꯥꯞꯁꯤ ꯀꯩꯅꯣ ꯑꯩꯈꯣꯏ ꯂꯝꯄꯥꯛꯇ ꯈꯣꯠꯇ ꯍꯥꯏꯌꯦꯕꯀꯣ ꯑꯗ ꯅꯣꯏꯒꯤ ꯅꯣꯏꯒꯤ ꯑꯃ ꯂꯩꯕꯗꯣ ꯑꯗꯨꯗꯨꯅ ꯑ ꯂꯤꯗ ꯑꯩꯈꯣꯏ ꯑꯩꯈꯣꯏꯗꯪ ꯋꯥꯔ ꯇꯨꯍꯧꯅꯕꯅꯤ ꯂꯣꯏꯁꯟ ꯈꯣꯝꯖꯟ ꯑꯁꯤ ꯋꯥꯔꯣꯏꯗ ꯀꯩꯗꯧ ꯑꯗꯨꯣꯏꯅꯣ ꯑꯗꯨꯝ ꯌꯦꯡꯗꯗꯂ ꯑꯁ ꯊꯥꯡꯗꯣꯛꯑ ꯊꯥꯡꯖꯟꯒ ꯃꯩꯒ ꯑꯗꯨꯒ ꯁꯦꯟꯅꯕꯁꯤꯅ ꯑꯩꯈꯣꯏꯗ ꯑꯗꯨꯝ ꯇꯥꯍꯧꯗꯣꯔꯕꯅꯤ ꯇꯐꯝ ꯆꯥꯐꯝ ꯈꯪꯉꯣꯏ ꯍꯥꯏꯌꯦ ꯑꯗ ꯑꯗꯨ ꯐꯥꯏꯅꯦꯜꯗ ꯀꯩꯅꯣ ꯀꯥꯞꯄ ꯑꯗꯨꯇꯪ ꯀꯥꯞꯄ꯭ꯔꯅ ꯀꯥꯞꯄꯁꯤ ꯀꯥꯏꯅ ꯇꯧ ꯍꯥꯏꯌꯦꯕ
ꯎꯝ ꯍꯩꯃꯥ ꯑꯗꯨ ꯀ꯭ꯂꯞ ꯂꯩꯔꯤꯁꯦ ꯑꯗꯨꯒꯨꯝꯕ ꯇꯧꯅꯕ ꯅꯠꯇ꯭ꯔꯣ ꯀꯌꯥꯝ ꯋꯥꯔꯖꯥꯠꯅꯣ ꯁꯤꯅꯤꯗ ꯑꯁ ꯈꯪꯗꯦꯗ ꯃꯣꯏ ꯀ꯭ꯂꯕꯁꯦ ꯀꯔꯤ ꯀ꯭ꯂꯕꯅꯤ ꯃꯣꯏꯒꯤ ꯃꯌꯨꯝ ꯑꯃ ꯁꯥꯕ ꯏꯁꯇꯥꯏꯜꯅꯤ ꯃꯣꯏꯒꯤ ꯀꯩꯅꯣ ꯂꯩꯕꯒꯨꯝꯕ ꯁꯄꯤꯀꯔ ꯂꯩꯕꯒꯨꯝꯕ ꯇꯤꯚꯤ ꯂꯩꯕꯒꯨꯝꯕ ꯑꯗꯨꯒꯨꯝꯕ ꯀꯩꯅꯣ ꯇꯧꯋꯤ
ꯀꯤ ꯃꯤꯔꯥ ꯄꯥꯟꯕꯒꯨꯝꯕ
ꯀꯦꯃꯦꯔꯥ ꯄꯥꯟꯕꯒꯨꯝꯕꯗ ꯅꯨꯡꯉꯥꯏꯇꯦꯅꯦ ꯃꯣꯏꯔꯦ ꯐ꯭ꯔꯤꯗꯣ ꯀꯩꯅꯣ ꯇꯧꯋꯦ ꯍꯥꯏꯗꯣ ꯑꯣ ꯈ ꯃꯔꯔ ꯑꯩꯕꯨꯗꯤ ꯈꯔ ꯃꯤꯅꯕꯨꯗꯤ ꯈꯔ ꯉꯥꯡꯅꯩ ꯍꯥꯏꯌꯦ
ꯑꯗꯩ ꯑꯩꯁꯨ ꯈꯜꯂꯝꯃꯦ ꯑꯗꯨꯝ ꯌꯦꯡꯕ ꯅꯨꯃꯤꯠꯇꯨꯗ ꯈꯤꯇꯪꯕꯨꯗꯤ ꯁꯞꯄꯣꯔꯠꯇꯣ ꯈꯤꯇꯪ ꯑꯗꯨꯑꯣꯏꯁꯨ ꯀꯌꯥꯝ ꯍꯦꯟꯅ ꯀꯩꯅꯣ ꯇꯧꯗꯣꯏꯅꯣ
ꯍꯥꯏ ꯈꯤꯇꯪ ꯌꯦꯡꯕꯗꯣ ꯑꯗꯣ ꯁꯞꯄꯣꯔꯠ ꯇꯧꯔꯒ ꯍꯦꯛꯇ ꯀꯥꯒꯗꯕ ꯅꯠꯇꯦ ꯕꯣꯜ ꯑꯁꯤ ꯁꯥꯟꯅꯗꯧꯕ ꯃꯤꯅ ꯄ꯭ꯂꯦ ꯁꯥꯟꯅꯩ ꯃꯌꯥꯝꯅꯦ
ꯃꯥ ꯆꯟꯗꯕꯗꯣ ꯆꯟꯗꯕꯗꯣ ꯆꯜꯂꯦ ꯍꯥꯏꯕ ꯌꯥꯕ ꯅꯠꯇꯦꯕ ꯃꯣꯏꯅ ꯒꯣꯜꯗ ꯀꯥꯎꯁꯟꯗꯅ ꯃꯣꯏꯒꯤ ꯑꯍꯨꯝꯗꯨꯣ ꯒꯣꯜꯗ ꯀꯥꯎꯁꯜꯂꯝꯗꯅ ꯑꯍꯨꯝꯗꯣ ꯄꯤꯕ ꯌꯥꯕ ꯅꯠꯇꯦꯕ
ꯠꯇꯦꯕ ꯑꯗꯨ ꯑꯣꯏꯇꯥꯔꯗꯤ ꯍꯥꯏꯌꯣꯕ ꯀꯃꯥꯏꯅ ꯃꯣꯏꯗꯁꯦ ꯐꯨꯠꯇ ꯈꯤꯇꯪ ꯄꯥꯏꯔ ꯆꯤꯡꯕ ꯕꯣꯜꯗ ꯈꯤꯇꯪ ꯈꯪ ꯊꯦꯡ ꯑꯗꯨꯒꯨꯝꯕꯗ ꯈꯤꯇꯪ ꯎꯁꯤꯟꯅꯔꯨꯗꯕꯒꯨꯝꯕ ꯑꯣꯏꯔꯝꯒꯅꯤꯕ ꯈꯪꯕ꯭ꯔꯥ ꯑꯗꯨꯒꯨꯝꯕꯗꯅꯦꯕ ꯃꯣꯏꯅ ꯃꯤꯆꯪ ꯆꯤꯡꯉꯤ ꯐꯤ ꯆꯪ ꯆꯪꯉꯦꯔꯤ꯭ꯖ ꯅꯨꯃꯤꯆꯪꯉꯦ ꯇꯧꯅꯗꯣꯕ꯭ꯔꯥ
ꯨꯅꯥ
ꯑ ꯒꯣꯗꯣ ꯆ ꯅꯠꯇ꯭ꯔꯕ ꯁꯥꯟꯅꯃꯤꯟꯅꯔꯒ ꯆꯜꯂꯤꯅꯦꯕ ꯑꯍꯨꯝꯗꯣ
ꯃꯥꯥꯡ
ꯐꯪꯕꯦꯝꯔꯦ
ꯑꯁ ꯑꯗꯨ ꯅꯨꯃꯤꯠꯇ ꯁꯠꯄ ꯌꯦꯂꯣ ꯀꯥꯔꯠ ꯃꯌꯥꯝꯗꯣ ꯀꯩꯅꯣ
ꯑꯧ ꯑꯗꯨꯒ ꯐꯖꯅ ꯆꯥꯕꯗ ꯁꯠꯄꯅꯦ ꯏꯁ ꯃꯃꯥꯡꯁꯤꯗ ꯋꯥꯔꯜ ꯀꯞ ꯇꯧꯋꯤ ꯃꯌꯥꯝꯁꯤꯗ ꯑꯗꯒꯤ ꯁꯤꯅ ꯈꯔ ꯍꯦꯡꯉꯔꯥ ꯅꯍꯥꯟꯉꯅ ꯈꯔ ꯍꯦꯡꯕ ꯃꯥꯜꯂꯦ ꯑꯗꯨꯗꯨꯅ
ꯑꯥ ꯕꯤꯟꯁꯀꯁꯤꯅ ꯊꯨꯈ꯭ꯔꯕ ꯁꯦꯝꯕꯁꯦ ꯍꯥ
ꯎꯝ ꯕꯤꯅ ꯍꯥꯏꯁꯦ ꯀꯃꯥꯏꯅ ꯇꯧꯕꯅꯣ ꯍꯧꯖꯤꯛ ꯁꯦꯝꯕ ꯉꯝꯃꯣꯏꯁꯦ ꯔꯦꯗꯤꯗ ꯉꯥꯏ ꯂꯩꯕ ꯄꯣꯠꯅꯤ ꯑꯣꯏꯗꯣꯏꯅꯦ
ꯍꯣꯏ ꯑꯗꯨꯅ ꯑꯁ ꯀꯥꯈꯠꯂꯝꯃꯣ ꯀꯥꯏꯅ ꯒꯥꯔꯤꯒ ꯇꯧꯕꯗꯣ
ꯑꯣ ꯀꯥꯈꯠ ꯑꯃꯨꯛ ꯀꯥꯏ ꯍꯦꯛ ꯒꯣꯜ ꯑꯃ ꯍꯦꯛ ꯆꯟꯈꯤꯕꯒ ꯑꯅꯤ ꯍꯦꯛ ꯆꯟꯈꯤꯕꯒ ꯑꯩ ꯂꯩꯍꯧꯈꯤꯒꯦ
ꯎꯝ
ꯌꯥꯝ ꯍꯩꯖꯅꯤꯀꯣ
ꯌꯥꯝ ꯊꯨꯒꯕ ꯖꯥꯠꯅꯤ ꯃꯣꯏ ꯊꯕꯛꯁꯦ
ꯀꯃꯥꯏ ꯇꯩꯅꯣ ꯍꯣꯗꯕ ꯑꯣ ꯐꯔꯦ ꯐꯔꯦ ꯑꯩꯁꯨ ꯊꯝꯃꯒꯦ ꯑꯗꯨꯗꯤ ꯎꯝ ꯍꯣꯏ ꯁꯂꯁ
ꯎꯝ ꯎꯝ
ꯊꯝꯕ ꯌꯥꯗ꯭ꯔꯦ
ꯄꯨꯂꯛꯑ ꯑꯃꯨꯀꯣ ꯑꯩꯁꯨ ꯑꯃꯨꯛ ꯇꯧꯋꯦ